ꯇꯥꯏ ꯇꯥꯏ
ꯇꯨꯝꯅꯤꯡꯗ꯭ꯔꯤꯕꯣ ꯇꯥꯏ ꯇꯥꯏ
ꯇꯨꯝꯅꯤꯡꯉꯦꯅꯦ ꯑꯩ ꯋꯥꯔꯦ ꯉꯁꯤꯗꯤ
ꯑꯩꯁ ꯀꯩ ꯊꯕꯛ ꯇꯧꯕꯒꯤ ꯀꯩ ꯊꯕꯛ ꯇꯧꯔꯨꯕꯩꯅꯣ
ꯊꯕꯛ ꯊꯕꯛ ꯇꯧꯔꯤꯗ ꯆꯠꯊꯣꯛ ꯆꯠꯁꯤꯟ ꯇꯧ
ꯎꯝ ꯈꯔꯗꯤ ꯋꯥꯕ ꯇꯥꯔꯦ ꯑꯍꯟ ꯑꯣꯏꯕꯅꯤꯅ
ꯍꯣꯏ ꯑꯍꯟ ꯑꯣꯏꯕꯅꯤꯅꯀꯣ ꯏꯁꯥꯁꯦ ꯊꯕꯛ ꯈꯤꯇꯪ ꯇꯧꯕꯗ ꯇ ꯋꯥꯔꯦꯕ
ꯎꯝ
ꯎꯝ ꯅꯪꯗꯤ ꯀꯔꯤ ꯇꯧꯕ꯭ꯔꯣ
ꯑꯩꯗꯤ ꯀꯩꯁꯨ ꯇꯧꯗꯦꯗ
ꯇꯨꯝ ꯇꯨꯝ ꯇꯨꯝꯅꯤꯡꯗ꯭ꯔꯤꯕꯣ ꯍꯧꯖꯤꯛꯐꯥꯎ
ꯇꯨꯝꯗꯤ ꯇꯨꯝꯅꯤꯡꯕ ꯇꯨꯝꯅꯤꯡꯉꯦꯗ ꯍꯧꯖꯤꯛꯇꯤ ꯑꯗꯨ ꯑꯣꯏꯔꯁꯨ ꯅꯪꯕꯨ ꯅꯨꯡꯁꯤꯕꯅꯤꯅ ꯑꯗꯨꯝ ꯀꯣꯜ ꯇꯧꯅꯤꯡꯉꯤ
ꯍꯥ ꯀꯩ ꯍꯥꯏꯕꯅꯣ ꯍꯥ ꯀꯔꯤ ꯍꯥꯏꯕꯅꯣ ꯇꯥꯍꯧꯗ꯭ꯔꯦ
ꯅꯪ ꯅꯨꯡꯁꯤꯕꯅꯤꯅ ꯑꯗꯨꯝ ꯀꯣꯜ ꯇꯧꯅꯤꯡꯉꯦꯕ ꯃꯩꯁꯨ ꯂꯥꯛꯑꯦ ꯍꯧꯖꯤꯛꯇꯤ ꯋꯥ
ꯑꯗꯨꯒꯨꯝꯕꯗꯣ ꯍꯥꯏꯒꯅꯨꯅꯦ ꯑꯩꯁꯦ ꯀꯅꯥꯔ ꯑꯩꯁꯦ ꯅꯪꯒꯤ ꯆꯤꯆꯦ ꯀꯣ
ꯑꯥꯎ ꯆꯦꯆꯦꯅꯦ
ꯎꯝ ꯆꯦꯆꯦꯅꯦ ꯆꯦꯆꯦ ꯆꯦꯆꯦ ꯀꯧꯒꯗꯕꯅꯦ ꯑꯗꯨꯃꯥꯏꯅ ꯍꯥꯏꯕ ꯌꯥꯗꯦꯀꯣ
ꯍꯥꯏꯔꯣꯏ ꯍꯥꯏꯔꯣꯏ
ꯎꯝ
ꯑꯩꯒꯤ ꯄꯨꯛ ꯑꯃꯨꯛꯀ ꯂꯥꯝꯃꯦ
ꯑꯩꯁ
ꯆꯥꯛ ꯑꯃꯨꯛ ꯆꯥꯅꯤꯡꯉꯦꯅꯦ ꯀꯩꯗꯧꯁꯤꯔ ꯉꯁꯥꯏꯁꯨ ꯄ꯭ꯂꯦꯠ ꯑꯅꯤ ꯆꯥꯏꯌꯦ ꯅꯪꯗꯤ ꯄ꯭ꯂꯦꯠ ꯀꯌꯥ ꯆꯥꯕ꯭ꯔꯥ ꯎꯝ ꯑ ꯑꯗꯨꯒꯤꯅꯦ ꯅꯌꯥꯡ ꯀꯪꯉꯤꯗꯣ
ꯑꯧ ꯅꯪꯗꯤ ꯀꯌꯥ ꯆꯥꯕ ꯅꯪꯗꯤ ꯀꯌꯥ ꯆꯥꯕ
ꯎꯝ ꯌꯥꯝꯗꯕꯗ ꯑꯅꯤ
ꯎꯝ
ꯌꯥꯝꯕꯗ ꯑꯍꯨꯝ ꯑꯗꯨꯃꯥꯏꯅ ꯂꯩꯌꯦ ꯆꯟꯂꯦ ꯀꯩꯅꯣ ꯑꯩꯈꯣꯏꯗꯤ ꯏꯁꯥꯁꯨ ꯆꯥꯎꯋꯦ ꯄꯨꯛꯁꯨ ꯆꯥꯎꯋꯦ
ꯑ ꯅꯪꯒꯤ ꯄꯨꯛꯇꯣ ꯔꯕꯔ ꯃꯥꯜꯂꯦ
ꯎꯝ ꯑꯗꯨꯒꯤꯅꯦ
ꯑꯣꯏꯔꯝꯒꯅꯤ
ꯎꯝ
ꯎꯝ
ꯄꯨꯡ ꯀꯌꯥꯗ ꯇꯨꯝꯃꯅꯤ
ꯑꯩ ꯇꯦꯟ ꯊꯥꯔꯇꯤ ꯑꯗꯨꯋꯥꯏꯗ ꯇꯨꯝꯕꯅꯦ
ꯑꯣ ꯉꯟꯂꯦꯅꯦꯀꯣ
ꯎꯝ
ꯑꯩꯁꯨ ꯇꯨꯝꯗꯤ ꯇꯨꯝꯅꯤꯡꯕ ꯍꯧꯔꯦ
ꯎ ꯇꯨꯝꯒꯅꯣ ꯍꯧꯖꯤꯛꯇꯤ
ꯍꯧꯖꯤꯛꯇꯤ ꯇꯨꯝꯃꯣꯏꯗ
ꯑꯗꯨꯗꯤ ꯈꯔ ꯉꯜꯂꯦꯕ
ꯎꯝ ꯃꯤꯠꯁꯦ ꯎꯝ
ꯃꯨꯔꯦꯕꯀꯣ ꯉꯔꯥꯡꯁꯨ ꯄꯨꯡ ꯑꯅꯤ ꯑꯅꯤ ꯑꯍꯨꯝꯗ ꯇꯨꯝꯕꯅꯤꯅ
ꯎꯝ
ꯑꯗꯨꯗ ꯇꯨꯝꯗ꯭ꯔꯤꯕ ꯑꯩ ꯅꯨꯡꯊꯤꯜꯗꯤ ꯇꯨꯝꯗꯦ ꯍꯣꯏ
ꯊꯦꯡꯅ ꯇꯨꯝꯕꯗꯤ ꯊꯦꯡꯅ ꯍꯧꯒꯠꯄ ꯇꯥꯕ
ꯅꯪꯗꯤ ꯄꯨꯡ ꯀꯌꯥ ꯍꯧꯒꯠꯄ
ꯑꯩꯔꯣ ꯑꯩꯗꯤ ꯑꯩꯁꯨ ꯁꯤꯛꯁ ꯁꯦꯚꯦꯟ ꯑꯗꯨꯋꯥꯏꯗꯅꯤꯗ
ꯊꯦꯡꯉꯦ ꯑꯗꯨꯗꯤ ꯅꯪꯗꯤ ꯉꯟ
ꯎꯝ ꯑꯧ ꯉꯟꯅ ꯇꯨꯝꯃꯤ ꯑꯗꯨ ꯑꯣꯏꯔꯁꯨ
ꯑꯗꯨ ꯑꯣꯏꯔꯁꯨ
ꯑꯦꯠ ꯑꯦꯠꯇꯔ ꯈꯪꯗꯦ ꯁꯤꯛꯁ ꯁꯦꯚꯦꯟ ꯗꯨꯋꯥꯏꯗ
ꯑꯣ ꯄꯨꯡ ꯀꯣ ꯅꯤꯄꯥꯟ ꯃꯥꯄꯟ ꯇꯔꯥ ꯍꯥꯏꯗꯣꯏꯕ ꯇꯔꯦꯠ ꯅꯤꯄꯥꯜ ꯃꯥꯄꯜ ꯇꯔꯥ ꯈꯪꯕ꯭ꯔꯕ
ꯎꯝ
ꯅꯪꯅ ꯍꯥꯏꯕꯗꯨ ꯑꯩ ꯑꯃꯨꯛꯀ ꯆꯥꯛ ꯆꯥꯔꯅꯤ ꯍꯧꯖꯤꯛ ꯑꯩꯁꯨ ꯆꯥꯒꯅꯤ ꯑꯃꯨꯛꯀ
ꯆꯥꯔꯣ ꯑꯩꯁꯨ ꯆꯥꯒꯦ
ꯎꯝ ꯅꯣꯏ ꯍꯤꯟꯖꯥꯡ ꯍꯥꯎ ꯍꯥꯎꯔꯝꯃꯣꯏꯅꯦ
ꯍꯥꯎꯗꯦ
ꯀꯔꯤ ꯍꯤꯅꯖꯥꯡꯔꯥ
ꯍꯋꯥꯏꯒ ꯑꯂꯨꯅꯤ ꯉꯁꯤꯗꯤ
ꯑ ꯊꯥꯎ ꯉꯥꯎꯔꯅꯤ ꯍꯥꯎꯕꯅꯤꯗ
ꯊꯥꯎꯗꯤ ꯉꯧꯋꯦ
ꯑꯗꯨ ꯈꯛꯇꯔꯣ ꯃꯣꯔꯣꯛ ꯃꯦꯠꯇꯕ꯭ꯔꯣ ꯅꯣꯏꯒꯤ ꯃꯣꯔꯣꯛꯇꯣ ꯍꯥꯎꯕ ꯃꯥꯂꯦꯗ
ꯑꯁ ꯃꯣꯔꯣꯛꯇꯨꯗꯤ ꯍꯥꯎꯋꯦ ꯃꯩꯇꯩ ꯃꯣꯔꯣꯛꯗꯤ ꯀꯥꯏꯗꯤ ꯆꯥꯕ ꯌꯥꯗꯦ
ꯁꯥꯗꯕꯒꯤꯀꯣ
ꯇꯠ ꯃꯩ ꯃꯩꯇꯩ ꯃꯔꯣꯜꯗ ꯁꯥꯕ ꯍꯦꯟ ꯃꯃꯤꯡ ꯆꯥꯕ ꯌꯥꯗꯦꯕ
ꯑꯣ ꯑꯩ ꯁꯥꯗꯕꯒꯤ
ꯅꯪꯒꯤꯗꯤ ꯁꯥꯗꯕ꯭ꯔꯣ
ꯑꯩꯪ ꯈꯪꯗꯦ ꯑꯩꯅ ꯆꯥꯕꯗꯤ ꯌꯥꯝ ꯁꯥꯗꯦ ꯃꯃꯝꯃꯝ ꯃꯃꯥꯡꯒꯤ ꯃꯥꯒꯤ ꯃꯅꯝꯗꯤ ꯌꯥꯝ ꯀꯜꯂꯦ ꯃꯥꯒꯤ ꯃꯅꯝꯗꯤ ꯌꯥꯝ ꯀꯜ
ꯃꯥꯒꯤ ꯀꯥꯏ ꯑꯁ
ꯅꯣꯛꯀꯅꯨꯍꯦ ꯑꯩꯒ ꯅꯛꯅꯥꯅ ꯉꯥꯡꯕꯗ ꯑꯩ ꯅꯣꯛꯄ꯭ꯔꯥ
ꯑꯩ ꯅꯣꯛꯇꯦ ꯅꯣꯛꯇꯦ
ꯑꯗꯨꯅꯦꯕ ꯅꯣꯛꯀꯅꯣ
ꯑꯩꯗꯤ ꯃꯃꯣꯝ ꯃꯥꯒꯤ ꯈꯪꯗꯕ
ꯍꯥꯏꯒꯅꯨ ꯑꯗꯨꯃꯥꯏꯅ ꯎꯝ
ꯅꯪ ꯆꯥꯔꯤꯗꯣ ꯑ ꯑꯇꯩ ꯂꯣꯀꯦꯜꯒꯤ ꯑꯣꯏꯔꯝꯅꯤ ꯃꯩꯇꯩ ꯃꯣꯔꯣꯛꯗꯤ ꯍꯥꯎꯇꯝꯅꯦ
ꯑꯣ ꯄꯩꯁꯥ ꯄꯪꯁꯥꯗ ꯁꯥꯕ ꯑꯣ ꯄꯪꯁꯥ ꯄꯪꯁꯥ ꯄꯪꯁꯥꯁꯥꯕꯗꯣꯀꯣ
ꯎꯝ ꯑꯗꯨꯅꯦ
ꯑꯗꯨꯃꯥꯏꯅ ꯇꯧꯕ꯭ꯔꯣ
ꯕꯣꯜ ꯌꯦꯡꯉꯨꯀꯣ ꯉꯁꯤ
ꯏꯁ ꯌꯦꯡꯉꯔꯣꯏꯗ ꯑꯩ ꯉꯁꯤꯗꯤ ꯇꯨꯝꯃꯅꯤ ꯋꯥ ꯋꯥꯔꯦꯕ ꯍꯛꯆꯥꯡ
ꯋꯥꯔꯁꯨ ꯌꯦꯡꯒꯗꯝꯅꯤ ꯀꯔꯤꯔꯣ
ꯇꯜ ꯋꯥꯕꯕꯨ ꯀꯅꯥꯅ ꯌꯦꯡꯅꯤꯡꯕ꯭ꯔꯣ ꯍꯥꯥ
ꯎꯝ
ꯅꯪꯁꯨ ꯇꯨꯝꯅꯤꯡꯉꯗꯤ ꯉꯝꯒꯦꯔꯣ
ꯑꯥꯎ ꯐꯥꯒꯤ ꯇꯧꯕꯅꯤꯗ ꯑꯩꯗꯤ ꯇꯝꯅꯤꯡꯉꯗꯤ ꯑꯗꯨꯝ ꯇꯨꯝꯃꯦꯗ
ꯇꯨꯝꯅꯤꯡꯔꯗꯤ ꯑꯗꯨꯝ ꯇꯨꯝꯃꯦꯕꯀꯣ
ꯎꯝ ꯅꯪꯗꯤ ꯇꯨꯝꯗꯕ꯭ꯔꯥ
ꯍꯥꯥ
ꯄꯨꯛ ꯅꯥꯏꯌꯦ
ꯄꯨꯛ ꯅꯥꯔꯦ ꯌꯥꯗ꯭ꯔꯦ ꯄꯨꯛꯁꯦ ꯅꯥꯔꯦꯅꯦ ꯑꯩꯗꯣ ꯑꯁ ꯑꯟ ꯍꯤꯟꯖꯥꯡꯗꯣ ꯃꯣꯔꯣꯛ ꯁꯥꯕꯀꯣ
ꯑꯩꯁꯨ ꯍꯧꯖꯤꯛ ꯆꯥꯛ ꯀꯥꯟꯅ ꯆꯔꯤꯌꯦ
ꯏꯟꯖꯥꯡ ꯃꯣꯔꯣꯛ ꯁꯥꯕꯒꯤ ꯆꯥꯛ ꯃꯌꯥꯝ ꯆꯥꯕꯗ ꯌꯥꯗ꯭ꯔꯦꯅꯦꯍꯦ
ꯑꯣ
ꯀꯃꯥꯏꯅ ꯇꯧꯔꯅꯤ ꯁꯤꯁꯦ ꯍꯤꯗꯥꯛ ꯀꯔꯤ ꯍꯤꯗꯥꯛ ꯆꯥꯗꯣꯏꯔꯥ
ꯎꯝ ꯈꯪꯗꯦ ꯅꯪ ꯉꯁꯤ ꯏꯟꯖꯥꯡ ꯊꯣꯡꯕꯗ ꯀꯃꯥꯏꯟ ꯊꯣꯡꯒꯦ ꯌꯦꯟ ꯊꯣꯡꯕꯗꯣ ꯇꯥꯕ꯭ꯔꯣ
ꯀꯔꯤ ꯍꯥꯏꯕ
ꯅꯪ ꯉꯁꯤ ꯌꯦꯟ ꯊꯣꯡꯕꯗꯣ
ꯑꯥ
ꯀꯃꯥꯏ ꯊꯣꯡꯒꯦꯕ ꯍꯥꯏꯔꯛꯑꯣꯅꯦ
ꯑꯁ ꯑꯩ ꯎꯝ ꯂꯩꯕ ꯎꯝ ꯗꯨꯀꯥꯟꯗꯒꯤꯀꯣ ꯗꯨꯀꯥꯟꯗꯒꯤ ꯍꯥꯟꯅ ꯂꯩꯔꯦꯗꯅ ꯑꯗꯨꯒ ꯎ ꯂꯩ ꯊꯣꯡꯕ ꯃꯣꯏꯅ ꯊꯣꯡꯉꯒ ꯄꯤꯔꯛꯄꯗꯣ
ꯎꯝ
ꯑꯗꯨꯗꯣ ꯑꯃꯨꯛꯀ ꯑꯩꯗꯣ ꯑꯂꯨꯒ ꯇꯧꯔꯒ ꯉꯧꯕ ꯑꯗꯨꯒ ꯑꯗꯨꯃꯥꯏꯅ ꯆꯥꯕ
ꯑꯗꯨꯗꯒꯤꯗꯤ ꯅꯪ ꯄꯨꯛ ꯌꯥꯗ꯭ꯔꯦ
ꯅꯪꯗꯤ ꯊꯣꯡꯕ꯭ꯔꯥ
ꯎꯝ
ꯍꯥꯥ
ꯍꯜꯂꯣ ꯀꯩ ꯍꯥꯏꯕ
ꯎꯝ
ꯆꯥꯗ꯭ꯔꯤ
ꯍꯥꯥ
ꯇꯥꯗ꯭ꯔꯦꯕ
ꯎꯝ ꯆꯥꯗ꯭ꯔꯤ
ꯑꯣ ꯅꯁꯤꯒ ꯆꯥꯒꯦ ꯍꯥꯏꯕ
ꯑꯁ ꯑꯗꯨꯗꯤ ꯍꯥꯎꯔꯣꯏꯍꯦ
ꯍꯥꯎꯕꯅꯦ
ꯍꯥꯎꯕ ꯃꯇꯝꯗ ꯄꯤꯔꯛꯀꯦ
ꯑꯩ ꯍꯧꯖꯤꯛ ꯀꯟꯅ ꯆꯥꯔꯤ
ꯎꯝ ꯆꯥꯔꯣ ꯆꯥꯔꯣ
ꯎꯝ
ꯍꯋꯥꯏꯖꯥꯔ
ꯑꯣ
ꯍꯋꯥꯏꯖꯥꯔꯀꯣ ꯍꯋꯥꯏꯖꯥꯔꯒ ꯑꯣꯛ ꯊꯣꯡꯕ ꯆꯥꯅꯤꯡꯉꯦ ꯍꯥꯎꯕꯅꯤ
ꯍꯋꯥꯏꯖꯥꯔ ꯍꯥꯏꯁꯦ ꯑꯩꯕꯨ ꯀꯥꯎꯈꯔꯦꯅꯦ
ꯍꯧꯖꯤꯛꯇ ꯅꯪꯅ ꯍꯥꯏꯕꯗꯣ
ꯑꯗꯨ ꯍꯋꯥꯏꯖꯥꯔ ꯀꯧꯕꯅꯦ ꯑꯗꯨ ꯅꯠꯇꯦ ꯍꯦ
ꯑꯦ ꯑꯗꯨ ꯅꯠꯇ꯭ꯔꯗꯤ ꯀꯔꯤ ꯍꯝ
ꯑꯩ ꯍꯥꯏꯔꯛꯀꯦ
ꯎꯝ ꯀꯔꯤꯅꯣ ꯍꯥꯏꯔꯛꯀꯦ ꯍꯥꯏꯕꯗꯨ
ꯑꯣ ꯑꯗꯨꯅꯦꯕꯥ
ꯎꯝ ꯗꯨꯅꯦꯕꯥ ꯑꯩꯅ ꯍꯥꯏꯕꯗꯣ
ꯑꯩ ꯍꯧꯖꯤꯛ ꯍꯋꯥꯏꯖꯔ ꯆꯥꯗꯨꯅ ꯑꯗꯨꯒꯤ
ꯑꯣ ꯗꯨ ꯆꯥꯗꯦ ꯀꯔꯤꯒꯤ ꯑꯗꯨꯛ ꯍꯥꯎꯕꯗꯨꯕꯨ
ꯑꯁ ꯍꯧꯖꯤꯛꯇꯤ ꯆꯥꯅꯤꯡ
ꯃꯣꯔꯣꯛꯀ ꯃꯦꯠꯄ ꯆꯥꯕꯗꯨ ꯍꯥꯎꯕꯅꯤꯅꯦ ꯄꯪꯉꯦꯅꯦ ꯅꯪꯗꯤ
ꯎꯝ
ꯑꯩ ꯎꯠꯇꯤ ꯊꯣꯡꯕꯒ ꯍꯋꯥꯏꯖꯥꯔꯒ ꯆꯥꯕ ꯌꯥꯝ ꯍꯥꯎꯋꯦ
ꯈꯪꯗꯦ ꯑꯩꯈꯣꯏꯗ ꯍꯋꯥꯏꯖꯥꯔ ꯂꯩꯕ꯭ꯔꯥꯅ ꯆꯥꯕꯟ
ꯂꯩꯔꯝꯒꯅꯤ
ꯁꯦꯝꯗ꯭ꯔꯣ ꯅꯣꯏ ꯌꯨꯝꯗꯥ
ꯎꯝ ꯁ‌ꯦꯝꯕꯗꯤ ꯍꯩꯕꯥ ꯑꯗ‌ꯣ ꯇꯜꯂ‌ꯦ
ꯀꯔꯤꯒꯤ ꯇꯟꯕ
ꯍꯣꯏ ꯕꯨꯕꯣꯛ ꯍ‌ꯣꯏꯅꯁꯨ ꯑꯗꯨꯝ ꯍꯋꯥꯏꯖꯥꯔꯗꯤ ꯑꯗꯨꯝ ꯊꯣꯡꯉꯦꯕ
ꯍꯨꯝ ꯍꯥꯎꯕ꯭ꯔꯥ
ꯍꯥꯎꯋ‌ꯦ ꯍꯥꯎ ꯃꯤ ꯃꯤꯎ
ꯈꯪꯉꯦ
ꯃꯄꯥꯟ ꯍꯦꯛ ꯆꯠꯊꯣꯛ ꯆꯠꯁꯤꯟ ꯇꯧꯕꯗꯤ ꯅꯨꯡꯉꯥꯏꯇꯦꯅ ꯑꯗꯨ ꯆꯥꯔꯒ
ꯎꯝ ꯀꯩꯁꯨ ꯀꯥꯏꯗ‌ꯦ ꯃꯅꯝ ꯄꯔꯐ꯭ꯌꯨꯝꯅꯦ ꯀꯩꯅꯣ ꯑꯗꯨꯗ‌ꯣ
ꯃꯤ ꯃꯥꯅ ꯆꯠꯄꯅ‌ꯦ ꯃꯥꯗꯤ
ꯑꯩꯗꯤ ꯌꯣꯡꯆꯥꯛꯀ ꯆꯥꯔꯒ ꯑꯩꯗꯤ ꯌꯣꯡꯆꯥꯛ ꯆꯥꯔꯒ ꯃꯤꯒ ꯋꯥꯔꯤ ꯁꯥꯟꯅꯕ ꯅꯨꯡꯉꯥꯏ
ꯑꯠꯆꯥ
ꯎꯝ ꯄꯥꯔꯐ꯭ꯌꯨꯝꯅꯦ ꯃꯅꯝ ꯌꯥꯝ ꯅꯨꯡꯁꯤꯕ
ꯎꯝ ꯅꯣꯏ ꯅꯃꯥꯟꯅꯕꯤꯗꯣ
ꯍꯨꯝ
ꯆꯔꯖꯇꯤ ꯑꯗꯨꯝ ꯆꯠꯄ꯭ꯔꯥ
ꯎꯝ ꯆꯠꯂꯦ ꯃꯥꯗꯤ
ꯑꯠꯆꯥ
ꯑꯩꯗꯤ ꯆꯠ ꯑꯩꯗꯤ ꯆꯠꯇꯦ
ꯎꯝ
ꯑꯩꯗꯤ ꯐꯠꯇꯕꯅꯤꯅꯀꯣ
ꯎꯝ
ꯀꯔꯤ ꯇꯧꯔꯨꯅꯤ ꯊꯕꯛꯁꯨ ꯂꯩꯇꯦ ꯍꯨꯖꯤꯛꯀꯥꯟꯁꯦ ꯋꯥꯔꯦꯀꯣ
ꯎꯝ ꯋꯥꯔꯦ ꯍꯧꯖꯤꯛꯀꯥꯟꯁꯦ ꯌꯥꯗ꯭ꯔꯦ ꯊꯥꯏꯅ ꯉꯩꯒ ꯃꯥꯟꯅꯗ꯭ꯔꯦꯕ
ꯅꯨꯡꯁꯥꯒ ꯁꯥꯕꯅꯦ ꯀꯔꯤ ꯇꯧꯔꯨꯅꯤ
ꯎꯝ ꯉꯁꯤ ꯁꯥꯕ꯭ꯔꯣ
ꯎꯝ ꯏꯁꯥ ꯑꯗꯨꯝ ꯉꯁꯤꯗꯤ ꯅꯨꯡꯁꯥ ꯁꯥꯕ ꯅꯠꯇꯕꯀꯣ ꯀꯩꯅꯣ ꯇꯧꯕ ꯑ ꯅꯣꯡ ꯆꯨꯒꯦ ꯇꯧꯕꯒꯤ ꯁꯥꯕꯗꯣ